ꯍꯜꯂꯣ
ꯍꯜꯂꯣ ꯀꯩꯁꯨ ꯇꯧꯗꯦ ꯁꯨꯝ ꯐꯝꯃꯤꯅꯦ
ꯆꯥꯛ ꯏꯁꯤꯡ ꯆꯥꯔꯕ꯭ꯔꯣ
ꯆꯥꯔꯦ ꯆꯥꯔꯦ
ꯃꯅꯤꯄꯨꯔꯗ ꯂꯩꯕꯁꯤꯕꯨ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯃꯅꯤꯄꯨꯔꯗ ꯂꯩꯕ ꯍꯧꯖꯤꯛ ꯑꯗꯨꯝ ꯅꯨꯡꯉꯥꯡ ꯈꯔꯒꯇꯤꯠ ꯇꯤꯠ ꯆꯨꯔꯤ ꯋꯦꯗꯔ ꯅꯨꯡꯉꯥꯏ
ꯃꯈꯣꯏꯒꯤ ꯆꯤꯟꯖꯥꯛ ꯅꯨꯡꯗꯤ ꯀꯃꯥꯏ ꯀꯃꯥꯏꯅ ꯇꯧꯋꯤ
ꯆꯤꯟꯖꯥꯛ ꯁꯨꯝ ꯍꯥꯎꯋꯤ ꯆꯥꯕ ꯈꯣꯠꯄ ꯑꯗꯨꯝ ꯅꯨꯡꯉꯥꯏ
ꯃꯈꯣꯏꯒꯤ ꯇ꯭ꯔꯦꯗꯤꯁꯟꯅꯜꯒꯤ ꯑꯣꯏꯕ ꯆꯤꯟꯖꯥꯛꯇꯤ ꯀꯔꯤ ꯀꯔꯤ ꯂꯩꯒꯦ
ꯇ꯭ꯔꯦꯗꯤꯁꯅꯦꯜꯒꯤ ꯑꯣꯏꯕ ꯆꯤꯟꯖꯥꯛꯇ ꯌꯥꯝ ꯆꯥꯅꯕꯗ ꯎꯠꯇꯤ ꯀꯥꯏꯅ ꯁꯨꯝ ꯆꯥꯅꯩ ꯏꯔꯣꯝꯕ ꯀꯥꯏꯅ
ꯑꯣ ꯀꯣꯏꯐꯝ ꯂꯥꯡꯐꯝꯗꯤ ꯃꯅꯤꯄꯨꯔꯒꯤ ꯑꯣꯏꯕ ꯃꯁꯥꯒꯤ ꯑꯣꯏꯕ ꯍꯥꯏꯗꯤ ꯊꯥꯏꯅꯗꯒꯤ ꯑꯣꯏꯅ ꯇꯧꯔꯒ ꯂꯥꯛꯄ ꯀꯔꯤ ꯀꯔꯤ ꯂꯩꯒꯦ
ꯀꯣꯏꯐꯝ ꯂꯥꯡꯐꯝ ꯃꯅꯤꯄꯨꯔꯒꯤ ꯑꯣꯏꯖꯕ ꯑꯩꯈꯣꯏꯒꯤ ꯂꯣꯛꯇꯥꯛ ꯀꯥꯏꯅ ꯃꯌꯥꯝ ꯁꯨꯝ ꯆꯠꯅꯕ ꯂꯩ ꯎꯈ꯭ꯔꯨꯜ ꯂꯣꯝꯗ ꯁꯨꯝ ꯆꯠꯅꯕ ꯂꯩ ꯐꯦꯁꯇꯤꯚꯦꯜ ꯃꯇꯝ ꯃꯇꯝꯒꯤ ꯑꯗꯨꯝ ꯂꯥꯛꯏ꯫ ꯍꯟꯗꯛꯇꯁꯨ ꯆꯩꯔꯥꯎꯕ ꯇꯧꯈꯤꯗ ꯉꯥꯏꯔꯤ ꯃꯅꯤꯄꯨꯔꯗ ꯃꯅꯤꯄꯨꯔꯒꯤ ꯅ꯭ꯌꯨ ꯌꯔꯒꯤ꯫ ꯇꯥꯏꯕ ꯑꯣꯏꯕ
ꯑꯣ ꯑꯗꯨꯗꯤ ꯃꯁꯥꯒꯤ ꯍꯔꯥꯎ ꯀꯨꯝꯍꯩ ꯌꯥꯝꯕ ꯂꯩꯕꯥꯛꯅꯤ ꯍꯥꯏꯅꯤ ꯃꯅꯤꯄꯨꯔꯤꯁꯤꯗꯤ ꯃꯌꯥꯝꯅ ꯍꯥꯏꯅꯕꯗ꯫
ꯌꯥꯝꯃꯦ ꯌꯥꯝꯃꯦ ꯃꯅꯤꯄꯨꯔꯗ ꯑꯩꯈꯣꯏꯒꯤ ꯀꯝꯃꯨꯅꯤꯇꯤ ꯃꯈꯜ ꯃꯈꯜ ꯃꯌꯥꯝ ꯇꯥꯕꯅꯤꯅ ꯍꯔꯥꯎ ꯀꯨꯝꯍꯩꯒꯤꯗꯤ ꯑꯋꯥꯠꯄ ꯂꯩꯇꯦ꯫
ꯑꯗꯒꯤ ꯊꯥꯏꯅꯗꯒꯤ ꯂꯩꯔꯛꯄ ꯂꯝ ꯑꯃꯅꯤꯅꯀꯣ
ꯎꯝ
ꯑꯗꯣ ꯃꯈꯣꯏꯒꯤ ꯐꯦꯁꯇꯤꯚꯦꯜꯗ ꯑꯩꯈꯣꯏꯒꯤ ꯊꯥꯏꯅꯒꯤ ꯂꯥꯏꯊꯤꯡꯒ ꯃꯔꯤ ꯂꯩꯅꯕꯗ ꯂꯥꯏ ꯍꯔꯥꯎꯕ ꯀꯥꯟꯅ ꯂꯩ ꯍꯥꯏꯔꯤꯁꯤꯕꯨ ꯆꯨꯝꯕ ꯖꯥꯠꯂꯣ꯫
ꯆꯨꯝꯃꯦ ꯆꯨꯝꯃꯦ ꯈꯨꯜ ꯈꯨꯗꯤꯡꯒꯤ ꯎꯃꯪ ꯂꯥꯏ ꯍꯔꯥꯎꯕꯅ ꯑꯗꯨꯝ ꯃꯌꯥꯝ ꯍꯔꯥꯎꯅꯩ ꯍꯟꯗꯛꯁꯨ ꯍꯔꯥꯎꯅꯕ ꯈꯨꯟ ꯈꯔ ꯌꯥꯎꯋꯦ ꯑꯩꯅ ꯂꯩꯗꯕꯗꯨꯁꯨ ꯑꯗꯨꯝ ꯍꯔꯥꯎꯔꯤ ꯍꯧꯖꯤꯛ ꯍꯧꯖꯤꯛ
ꯑꯣ ꯑꯗꯨꯗꯤ ꯂꯥꯏ ꯍꯔꯥꯎꯕ ꯍꯥꯏꯕꯁꯤ ꯑꯗꯨꯝ ꯆꯍꯤ ꯈꯨꯗꯤꯡꯒꯤ ꯇꯧꯕ꯭ꯔꯥ ꯅꯠꯇ꯭ꯔꯒꯅ ꯃꯣꯏꯁꯦ ꯀꯃꯥꯏꯅ ꯇꯧꯏ ꯑꯗꯨꯒ ꯈꯨꯟ ꯈꯨꯗꯤꯡꯒꯤ ꯑꯗꯨꯝ ꯍꯔꯥꯎꯒꯗꯣꯏꯔ ꯀꯃꯥꯏꯅ ꯇꯧꯋꯤ ꯃꯈꯣꯏꯁꯦ
ꯈꯨꯟ ꯈꯨꯗꯤꯡꯒꯤ ꯍꯔꯥꯎ ꯇꯣꯛꯅꯕ ꯂꯥꯏꯁꯦ ꯑꯗꯨꯝ ꯂꯩ ꯑꯗꯨꯒ ꯆꯍꯤ ꯈꯨꯗꯤꯡꯒꯤ ꯑꯗꯨꯝ ꯂꯥꯏꯁꯦ ꯑꯗꯨꯝ ꯍꯔꯥꯎꯋꯦ ꯃꯅꯤꯄꯨꯔꯒꯤ
ꯑꯣ
ꯑꯗꯨꯕꯨ ꯏꯃꯨꯡ ꯃꯅꯨꯡꯗꯤ ꯀꯃꯥꯏ ꯀꯃꯥꯏ ꯇꯧꯔꯤ ꯑꯅꯥ ꯑꯌꯦꯛ ꯌꯥꯎꯗꯦꯀꯣ
ꯅꯥ ꯌꯦ ꯀꯩꯁꯨ ꯍꯟꯗꯣꯛꯄ ꯌꯥꯎꯗꯦ ꯏꯃꯨꯡ ꯃꯅꯨꯡ ꯁꯨꯝ ꯅꯨꯡꯉꯥꯏꯅ ꯂꯩꯔꯤ
ꯑꯗꯨꯗꯤ ꯍꯧꯖꯤꯛꯀꯥꯟꯁꯤꯕꯨ ꯀꯔꯤ ꯀꯔꯤ ꯇꯧꯔꯒ ꯂꯦꯜꯂꯤꯒꯦ ꯃꯇꯝꯁꯤꯕꯨ ꯀꯩꯀꯩ ꯍꯣꯠꯅꯔꯤꯕ ꯏꯃꯨꯡ ꯃꯅꯨꯡꯒꯤ ꯃꯤꯈꯩꯅ ꯑꯅꯥ ꯑꯌꯦꯛꯅ ꯀꯃꯥꯏ ꯀꯃꯥꯏ ꯇꯧꯅꯔꯤꯕ
ꯏꯃꯨꯡ ꯃꯅꯨꯡꯒꯤ ꯕꯕꯥ ꯑꯗꯨꯝ ꯊꯕꯛ ꯆꯠꯂꯤ ꯑꯌꯨꯗ ꯂꯥꯏꯔꯤꯛ ꯄꯥꯔꯤ ꯏꯃꯥ ꯌꯨꯝꯒꯤ ꯊꯕꯛ ꯏꯪꯈꯥꯡ ꯂꯣꯏꯁꯤꯜꯂꯤ ꯏꯌꯥꯝꯕ ꯍꯣꯁꯇꯦꯜꯗ ꯂꯩꯈ꯭ꯔꯦ ꯑꯅꯥ ꯑꯌꯦꯛ ꯀꯩꯁꯨ ꯁꯣꯏꯗꯣꯛꯄꯗꯤ ꯌꯥꯎꯗꯦ
ꯑꯗꯣ ꯃꯈꯣꯏꯒꯤ ꯃꯩꯇꯩꯒꯤ ꯑꯣꯏꯕ ꯃꯅꯤꯄꯨꯔꯒꯤ ꯑꯣꯏꯕ ꯆꯤꯟꯖꯥꯛꯇ ꯁꯤꯡꯖꯨ ꯍꯥꯏꯗꯅ ꯑꯃ ꯂꯩ ꯍꯥꯏ ꯃꯈꯣꯏꯁꯤ ꯌꯥꯝꯅ ꯀꯃꯥꯏꯅ ꯇꯧꯕꯖꯥꯠꯅꯣ ꯑꯩꯅꯗꯒꯤ ꯑꯗꯨꯝ ꯃꯥꯒꯤ ꯇ꯭ꯔꯦꯗꯤꯁꯟꯅꯦꯟ ꯑꯣꯏꯕ ꯆꯤꯟꯖꯥꯛꯅꯦꯅ ꯍꯥꯏ ꯃꯁꯤ
ꯑꯩꯈꯣꯏ ꯃꯩꯇꯩꯅ ꯆꯥꯅꯔꯤꯕ ꯁꯤꯡꯖꯨ ꯍꯥꯏꯕ ꯃꯊꯦꯜꯁꯤ ꯑꯩ ꯑꯇꯣꯞꯄ ꯀꯃ꯭ꯌꯨꯅꯤꯇꯤ ꯑꯇꯣꯞꯄ ꯖꯥꯠ ꯑꯇꯣꯞꯄ ꯂꯝꯗ ꯆꯥꯅꯕꯁꯨ ꯊꯦꯡ ꯊꯦꯡꯅꯗꯦ ꯑꯗꯨꯒ ꯃꯁꯤ ꯚꯤꯖꯤꯇꯦꯕꯜ ꯁꯦꯝꯕ ꯚꯤꯖꯤꯇꯦꯕꯜ ꯈꯔ ꯌꯥꯟꯖꯟꯅꯔꯒ ꯁꯦꯝꯕ ꯑꯣꯏꯗꯣꯏꯅꯦ ꯐꯔꯃꯦꯟꯇꯦꯠ ꯐꯤꯁ ꯍꯥꯞꯄ ꯀꯥꯟꯗ
ꯑꯣ ꯑꯗꯨꯗꯣ ꯑꯩꯅ ꯂꯥꯛꯅꯤꯡꯉꯤꯁꯦ ꯐꯔꯃꯦꯟꯇꯦꯟ ꯐꯤꯁ ꯑꯗꯨꯨꯒꯤ ꯄꯣꯏꯟꯗꯅꯤꯅꯤ ꯄꯔꯃꯇꯔꯤ ꯐꯤꯁ ꯁꯦꯝ ꯉꯥꯔꯤꯑꯅ ꯍꯥꯏꯅꯕ ꯃꯥꯜꯜꯂꯤꯦꯀꯣꯅꯤ ꯃꯄꯨꯔꯗ ꯎ ꯉꯔꯤꯁꯦ ꯍꯥꯏꯕꯗꯤ ꯑꯇꯣꯞꯄ ꯂꯝꯗꯗꯤ ꯃꯤ ꯀꯩꯁꯨ ꯆꯥꯟꯅꯗꯦꯕ ꯃꯅꯝꯁꯨ ꯌꯥꯝꯅ ꯅꯝꯊ ꯊꯤꯅ ꯍꯥꯏꯗꯤ ꯊꯥꯏꯅ ꯑꯩꯈꯣꯏꯅ ꯃꯄꯥꯟꯗ ꯆꯠꯄꯗꯁꯨ ꯉꯥꯔꯤꯗꯨꯣ ꯂꯧꯔꯨꯕꯒꯤ ꯑꯗꯨꯝ ꯈꯠꯅ ꯈꯣꯠꯅꯕ ꯂꯩꯈꯤꯕꯀꯣ ꯃꯣꯏꯁꯦ ꯃꯤꯅꯗꯤ ꯀꯌꯥ ꯍꯩꯅꯗꯕꯖꯥꯠꯅꯤ ꯑꯗꯨꯕꯨ ꯃꯅꯤꯄꯨꯔꯤ ꯃꯩꯇꯩ ꯈꯛꯇ ꯅꯠꯇꯅ ꯃꯅꯤꯄꯨꯔꯗ ꯇꯥꯔꯤꯕ ꯑꯗꯨꯝ ꯑꯦꯅꯤ ꯃꯈꯜ ꯃꯈꯜꯒꯤ ꯖꯥꯇꯤꯁꯤꯡꯅꯁꯨ ꯑꯗꯨꯝ ꯆꯥꯅꯕ ꯃꯥꯜꯂꯦꯀꯣ ꯄꯔꯃꯦꯟ ꯗꯦꯐꯤꯁꯁꯦ ꯌꯥꯝ ꯍꯥꯎꯅ
ꯍꯣꯏ ꯃꯅꯤꯄꯨꯔꯗ ꯂꯩꯕ ꯑꯅꯝꯕ ꯃꯤ ꯂꯣꯏꯅꯃꯛ ꯑꯗꯨꯝ ꯒꯥꯔꯤꯁꯦ ꯂꯣꯏꯅ ꯆꯥꯅꯩ ꯃꯊꯦꯜ ꯑꯃ ꯑꯣꯏꯅ ꯑꯗꯨꯝ ꯉꯒꯥꯔꯤꯁꯦ ꯍꯥꯞꯂꯒ ꯑꯗꯨꯝ ꯂꯣꯏ ꯁꯥꯟꯅꯩ ꯑꯗꯣ ꯑꯇꯣꯞꯄ ꯂꯝꯗꯗꯤ ꯀꯌꯥ ꯊꯦꯡꯅꯗꯦ
ꯎꯝ ꯑꯗꯣ ꯇ꯭ꯔꯦꯚꯦꯜꯂꯤꯡꯒꯤ ꯑꯣꯏꯅꯀꯣ ꯃꯅꯤꯄꯨꯔꯗꯗꯤ ꯃꯁꯥꯒꯤ ꯑꯣꯏꯕ ꯑꯇꯣꯞꯄ ꯂꯝꯗ ꯐꯪꯗꯕꯁꯦ ꯑꯩꯈꯣꯏꯒꯤ ꯁꯉꯥꯏ ꯑꯗꯒꯤ ꯁꯤꯔꯣꯏ ꯗꯦꯜꯂꯤꯁꯦ ꯑꯗꯨꯝ ꯑꯇꯣꯞꯄ ꯂꯝꯗꯒꯤ ꯇꯨꯔꯤꯁꯁꯤꯡꯅ ꯑꯗꯨꯝ ꯂꯥꯛꯅꯕ ꯃꯥꯜꯂꯦ ꯃꯥꯁꯦ ꯑꯗꯒꯤ ꯊꯥꯏꯅꯒꯤ ꯂꯥꯟꯒ ꯃꯔꯤ ꯂꯩꯅꯕꯁꯨ ꯌꯥꯝꯅ ꯍꯥꯏꯗꯤ ꯖꯄꯥꯟ ꯂꯥꯟ ꯇꯧꯈꯤꯕꯒꯤꯁꯨ ꯑꯗꯨꯝ ꯃꯈꯣꯏ ꯈꯨꯕꯝ ꯂꯩꯔꯤꯗꯅꯀꯣ ꯑꯗꯨꯃꯥꯏꯅ ꯃꯈꯣꯏꯁꯦ ꯑꯗꯨꯝ ꯇꯨꯔꯤꯁꯁꯤꯡꯁꯨ ꯑꯗꯨꯝ ꯂꯥꯛꯅꯕ ꯃꯥꯜꯂꯦ
ꯍꯣꯏ ꯀꯩꯅꯣ ꯇꯧꯋꯦ ꯑꯩꯈꯣꯏꯒꯤ ꯖꯄꯥꯟꯒꯤ ꯍꯧꯖꯤꯛ ꯃꯅꯤꯄꯨꯔꯗ ꯑꯗꯨꯝ ꯖꯄꯥꯟ ꯂꯥꯟ ꯇꯧꯔꯝꯕꯒꯤ ꯈꯨꯕꯝ ꯑꯣꯏꯅ ꯃ꯭ꯌꯨꯖꯝ ꯀꯩꯀꯥ ꯑꯗꯨꯝ ꯁꯦꯝꯃꯒ ꯐꯖꯅ ꯑꯗꯨꯝ ꯊꯝꯃꯤ ꯑꯗꯨꯝ ꯇꯨꯔꯤꯁꯈꯩꯅ ꯂꯥꯛꯄ ꯃꯇꯝꯗ ꯑꯗꯨꯁꯨ ꯑꯗꯨꯝ ꯌꯦꯡꯅꯈꯤ ꯑꯗꯨꯒ ꯂꯣꯛꯇꯥꯛꯀꯤ ꯑꯣꯏꯕ ꯐꯖꯕ ꯁꯉꯥꯏ ꯍꯧꯖꯤꯛꯇꯁꯨ ꯄꯟꯕꯤꯈꯤꯕꯗꯣ ꯁꯉꯥꯏ ꯑꯩꯈꯣꯏꯒꯤ ꯃꯥꯂꯦꯝꯒꯤ ꯑꯇꯣꯞꯄ ꯖꯒꯥꯗ ꯐꯪꯗꯕ ꯑꯣꯏꯕꯅꯤꯅ ꯊꯑꯣꯣꯏꯒꯤ ꯁꯉꯥꯏꯁꯤ ꯌꯦꯡꯕ ꯁꯨꯝ ꯂꯥꯛꯅꯩ ꯑꯗꯨꯒ ꯁꯉꯥꯏꯒꯤ ꯈꯛꯇ ꯅꯠꯇꯅ ꯂꯣꯛꯇꯥꯛ ꯍꯥꯏꯔꯤꯕ ꯃꯐꯝꯁꯤꯁꯨ ꯑꯩꯈꯣꯏꯒꯤ ꯈ꯭ꯋꯥꯏꯗꯒꯤ ꯆꯥꯎꯕ ꯄꯥꯠꯅꯦꯗꯅ ꯃꯌꯥꯝꯅ ꯑꯗꯨꯃꯥꯏꯅ ꯇꯧꯔꯒ ꯈꯟꯅꯩ ꯑꯗꯨꯒ ꯂꯩꯔꯤꯕ ꯏꯁꯇ꯭ꯔꯛꯆꯔ ꯄꯥꯠꯇꯨꯗ ꯂꯩꯔꯤꯕ ꯐꯨꯝꯗꯤ ꯍꯥꯏꯗꯅ ꯅꯥꯄꯤ ꯃꯈꯜ ꯑꯃ ꯐ꯭ꯂꯣꯇꯤꯡ ꯒ꯭ꯔꯥꯁ ꯀꯥꯏꯅꯁꯨ ꯍꯥꯏꯅꯩꯀꯣ ꯑꯗꯣ ꯑꯗꯨꯃꯥꯏꯅ ꯇꯧꯔꯒ ꯑꯩꯈꯣꯏ ꯃꯥꯂꯦꯝꯒꯤ ꯑꯇꯣꯞꯄ ꯖꯒꯥꯗ ꯐꯪꯗꯕ ꯑꯃ ꯂꯩꯕ ꯃꯐꯝ ꯃꯐꯝ ꯀꯌꯥꯗꯒꯤ ꯃꯤ ꯑꯗꯨꯝ ꯂꯥꯛꯑꯒ ꯌꯦꯡꯅꯩ
ꯑꯗꯣ ꯃꯅꯤꯄꯨꯔꯒꯤ ꯇ꯭ꯔꯦꯗꯤꯁꯟꯁꯦ ꯌꯥꯝ ꯐꯖꯩ ꯀꯣ ꯍꯥꯏꯗꯤ ꯖꯥꯇꯤ ꯃꯌꯥꯝ ꯇꯥꯕꯅꯤꯅ ꯑꯃ ꯑꯃꯃꯝ ꯔꯦꯁꯄꯦꯛ ꯇꯧꯅꯕ ꯑꯗꯒꯤ ꯆꯠꯅꯔꯤꯕ ꯑꯩꯈꯣꯏꯒꯤ ꯏꯊꯛ ꯊꯣꯡꯕꯁꯤꯡ ꯎꯕ ꯃꯇꯝꯗ ꯃꯅꯥꯎꯅꯨꯄꯤꯁꯤꯡꯅ ꯀꯣꯛ ꯈꯨꯝꯕꯒꯤ ꯆꯠꯅꯕꯤ ꯂꯩꯔꯤꯕ ꯑꯗꯒꯤ ꯀꯃꯥꯏꯅ ꯍꯥꯏꯅꯤ ꯇ꯭ꯔꯦꯗꯤꯁꯟꯅꯦꯟꯁꯦ ꯌꯥꯝꯅ ꯐꯖꯩꯕ ꯃꯈꯣꯏꯒꯤꯁꯦ
ꯍꯀ ꯃꯅꯤꯄꯨꯔꯗ ꯍꯧꯖꯤꯛ ꯍꯧꯖꯤꯛꯀꯤ ꯍꯥꯏꯕꯤꯔꯤꯕ ꯑꯩꯈꯣꯏ ꯀꯣꯛ ꯈꯨꯝꯕ ꯈꯣꯠꯄꯒꯤ ꯆꯠꯅꯕꯤꯁꯦ ꯑꯇꯣꯞꯄ ꯖꯒꯥꯗ ꯑꯩ ꯀꯩꯁꯨ ꯎꯕꯁꯨ ꯐꯪꯖꯗꯦ ꯑꯗꯨ ꯑꯗꯨꯒ ꯁꯨꯝ ꯊꯥꯏꯅꯗꯒꯤ ꯆꯠꯅꯔꯛꯄ ꯑꯣꯏꯕꯖꯥꯠꯅꯤ ꯑꯩꯈꯣꯏꯅ ꯑꯉꯥꯡ ꯑꯣꯏꯔꯤꯉꯩꯗꯒꯤꯁꯨ ꯁꯨꯝ ꯎꯖꯅ ꯑꯗꯨꯝ ꯂꯥꯛꯑꯦ ꯑꯗꯨꯒ ꯃꯈꯥ ꯇꯥꯔꯁꯨ ꯆꯠꯊꯈꯤꯅꯦꯅ ꯈꯜꯂꯦ ꯐꯖꯕ ꯆꯠꯅꯕꯤꯁꯦ ꯌꯣꯛꯈꯠꯅꯕ ꯑꯗꯨꯝ
ꯃꯥꯅꯦ ꯑꯗꯒꯤ ꯑꯩꯈꯣꯏꯒꯤ ꯊꯣꯡ ꯈꯣꯡꯗꯣꯡꯕ ꯇꯧꯔꯛꯄ ꯃꯇꯝꯗꯁꯨ ꯌꯦꯛ ꯊꯣꯛꯄ ꯈꯣꯠꯄ ꯈꯨꯣꯊꯤ ꯌꯦꯡꯕ ꯍꯥꯏꯅ ꯑꯃꯨꯛ ꯑꯗꯨꯝ ꯌꯦꯡꯅꯔꯤ ꯑꯗꯒꯤ ꯂꯥꯏ ꯈꯨꯔꯨꯝꯕ ꯈꯣꯠꯄꯅꯁꯨ ꯑꯗꯨꯝ ꯆꯠꯅꯩꯗꯅ ꯃꯅꯤꯄꯨꯔꯤꯗꯗꯤ ꯊꯥꯖꯅꯕꯤꯌꯨꯅꯦ ꯑꯗꯒꯤ ꯁꯒꯣꯜꯁꯦ ꯅꯨꯃꯤꯠꯇ ꯁꯝ ꯈꯨꯖꯤꯟ ꯀꯛꯄ ꯐꯠꯇꯦ ꯍꯥꯏꯅ ꯑꯗꯨꯝ ꯊꯥꯏꯅꯗꯒꯤ ꯍꯧꯅ ꯆꯠꯅ ꯂꯩꯏꯕ ꯁꯤꯒꯤ ꯇ꯭ꯔꯦꯗꯤꯁꯟ ꯁ ꯌꯥꯝꯅ ꯐꯖꯕ ꯍꯥꯏꯇꯥꯥꯔꯦꯀꯣ ꯑꯇꯣꯞꯄꯗꯗꯤ ꯀꯩꯁꯨ ꯊꯦꯡꯅꯕ ꯎꯗꯦꯕ ꯑꯩꯈꯣꯏꯅꯁꯨ
ꯍꯣꯏ ꯑꯩꯈꯣꯏꯒꯤ ꯃꯅꯤꯄꯨꯔꯤ ꯍꯥꯏꯕ ꯑꯩꯈꯣꯏꯒꯤ ꯀꯥꯡꯂꯨꯞꯁꯦ ꯈꯔ ꯌꯥꯝꯅ ꯉꯟꯕ ꯃꯇꯝꯗꯒꯤ ꯁꯨꯝ ꯂꯩꯔꯛꯄ ꯑꯣꯏꯕꯅꯤꯅ ꯑꯩꯈꯣꯏꯒꯤ ꯏꯁꯥꯒꯤ ꯑꯣꯏꯕ ꯇ꯭ꯔꯦꯗꯤꯁꯟ ꯏꯁꯥꯒꯤ ꯑꯣꯏꯕ ꯂꯥꯏꯅꯤꯡ ꯂꯥꯏꯆꯠ ꯑꯗꯨꯝ ꯆꯠꯅꯕꯤ ꯑꯗꯨꯝ ꯂꯩꯖꯩ ꯃꯇꯝꯒꯤ ꯃꯇꯨꯡ ꯃꯇꯨꯡꯏꯟꯅ ꯀꯥꯎꯅꯕ ꯃꯌꯥꯝ ꯑꯃꯕꯨꯗꯤ ꯂꯩꯕ ꯌꯥꯎꯔꯝꯃꯅꯤ ꯑꯗꯨ ꯑꯣꯏ ꯇꯥꯔꯒꯁꯨ ꯑꯗꯨꯝ ꯈꯔꯗꯤ ꯑꯗꯨꯝ ꯂꯩꯔꯤ ꯇ꯭ꯔꯦꯗꯤꯁꯟꯁꯦ ꯑꯩꯈꯣꯏꯒꯤ ꯆꯠꯅꯕꯤꯁꯦ ꯑꯩꯈꯣꯏꯅ ꯉꯥꯒ ꯊꯠꯆꯕ ꯑꯗꯨꯒ ꯑꯩꯈꯣꯏ ꯍꯧꯖꯤꯛ ꯏꯟꯈꯠꯂꯛꯏꯕ ꯑꯩꯈꯣꯏ ꯃꯤꯔꯣꯟꯜꯅꯁꯨ ꯑꯗꯨꯝ ꯀꯟꯅꯕ ꯑꯗꯨꯝ ꯍꯣꯠꯅꯔꯤ ꯍꯥꯏꯇꯥꯥꯔꯦ
ꯑꯗꯣ ꯍꯧꯖꯤꯛꯀꯥꯟꯁꯦ ꯋꯦꯗꯔꯁꯦ ꯆꯦꯟꯖ ꯂꯥꯛꯄꯒꯤꯀꯣ ꯑꯏꯪ ꯑꯁꯥ ꯑꯣꯟꯊꯔꯛꯄ ꯏ ꯅꯣꯡꯃ ꯑꯗꯨꯝ ꯆꯨꯕ ꯌꯥꯝꯅ ꯊꯕꯛ ꯏꯟꯈꯥꯡ ꯇꯧꯕꯗꯁꯨ ꯐꯔꯛ ꯑꯃ ꯇꯥꯕ ꯑꯗꯨꯝ ꯇꯨꯝꯃꯒ ꯂꯩꯅꯤꯡꯕ ꯐꯃꯨꯡꯗ ꯑꯗꯨꯝ ꯐꯩꯖꯁꯨ ꯁꯨꯞꯄꯒ ꯂꯩꯅꯤꯡꯕꯒꯤ ꯑꯗꯨꯝ ꯂꯩꯔꯦ ꯊꯕꯛ ꯏꯟꯈꯥꯡ ꯌꯥꯝ ꯁꯣꯏꯕꯒꯤ ꯁꯣꯏꯔꯦ ꯃꯁꯤꯡꯁꯤꯅ ꯑꯗꯩ ꯃꯅꯥ ꯃꯁꯤꯡ ꯊꯥꯕꯗꯁꯨ ꯄꯠꯄ ꯈꯣꯠꯄ ꯌꯥꯝ ꯂꯩꯔꯦ ꯑꯗꯨꯝ ꯅꯣꯡꯁꯦ ꯇꯥꯁꯜꯂꯒ ꯂꯩꯔꯕꯅꯤꯅꯀꯣ
ꯎꯝ ꯍꯣꯏ ꯑꯣ ꯀꯩꯅꯣ ꯇꯧꯕ ꯍꯟꯗꯛ ꯆꯍꯤꯁꯤꯗꯒꯤ ꯍꯟꯗꯛ ꯆꯍꯤꯁꯤꯗꯒꯤ ꯑꯩꯈꯣꯏꯒꯤ ꯄꯥꯎꯗꯔ ꯀꯩꯗ ꯁꯨꯝ ꯇꯥꯕꯗꯁꯨ ꯑꯩꯈꯣꯏꯒꯤ ꯁꯥꯕꯒꯤ ꯆꯥꯡꯁꯦ ꯈꯪꯍꯦꯟ ꯍꯦꯟꯒꯠꯂꯦ ꯑꯗꯨꯒ ꯁꯥꯕꯗ ꯍꯖꯥꯡ ꯍꯦꯟꯒꯠꯄꯒꯤ ꯃꯔꯝꯁꯨ ꯃꯌꯥꯝ ꯑꯃ ꯍꯥꯏꯔꯦ ꯑꯗꯨꯒꯣꯏ ꯊꯕꯛ ꯁ ꯌꯦ ꯑꯗꯨꯅ ꯇꯧꯒꯗꯕ ꯊꯕꯛꯇꯨꯗꯤ ꯇꯧꯗꯕ ꯌꯥꯕ ꯅꯠꯇꯦ ꯇꯧꯒꯗꯕ ꯊꯕꯛ ꯇꯧꯒꯗꯣꯔꯤꯕ ꯑꯩꯈꯣꯏꯒꯤ ꯇꯜꯂꯦ ꯈꯣꯠꯂꯦꯅ ꯂꯩꯔꯤꯕꯁꯤꯡꯗꯨꯗꯤ ꯑꯗꯨꯝ ꯈꯪꯕꯤꯔꯝꯃꯅꯤ ꯀꯩ ꯍꯥꯏꯔꯤꯉꯤꯅꯣꯗꯣ ꯑꯩꯅꯁꯨ
ꯍꯣꯏ ꯑꯗꯣ ꯐꯔꯦ ꯑꯩꯁꯨ ꯊꯕꯛ ꯈꯔ ꯇꯧꯔꯛꯀꯦ ꯃꯇꯥꯡ ꯆꯥꯕꯗ ꯑꯗꯨꯝ ꯄꯥꯎ ꯐꯥꯎꯅꯁꯦ
ꯍꯣꯏ ꯍꯣꯏ ꯐꯥꯎꯕꯤꯔꯛꯑꯣ ꯑꯗꯨꯝ ꯁꯪꯕ ꯀꯥꯟꯗ ꯍ ꯍ